ꯍꯂꯣ
ꯇꯔꯤꯕ꯭ꯔꯣ ꯏꯆꯦ
ꯇꯥꯏꯌꯦ
ꯆꯪ ꯏꯟꯁꯥꯡꯗꯤ ꯆꯥꯕ ꯂꯣꯔꯏꯕꯣ
ꯆꯥꯛ ꯆꯥꯗ꯭ꯔꯤ ꯑꯩ
ꯑꯁ
ꯍꯣꯔꯦꯟ ꯉꯥꯏꯍꯥꯛ ꯂꯩꯔ ꯆꯥꯒꯦꯅ ꯂꯥꯝꯗꯩ ꯆꯥꯛ ꯀꯥ ꯆꯥꯕ ꯀꯥꯎꯋꯦ ꯅꯤꯡꯁꯪꯗꯦ ꯅꯪ ꯍꯧꯖꯤꯛ ꯍꯥꯏꯕꯗ ꯅꯤꯡꯁꯪꯉꯦ
ꯎꯝ ꯇꯝ ꯆꯥꯡ ꯅꯥꯏꯅ ꯌꯥꯝ ꯆꯥꯕ ꯃꯥꯂꯤ ꯀꯣ ꯃꯤꯗꯤ
ꯑꯥ ꯉꯁꯥꯏ ꯑꯌꯨꯛ ꯆꯥ ꯊꯛꯎꯕ ꯑꯗꯨꯒꯤ ꯆꯥꯅꯤꯡꯗꯕ ꯍꯥꯏꯇꯥꯔꯦꯅꯦ
ꯑꯣ
ꯆꯥꯔꯕꯣ ꯅꯣꯏꯗꯤ
ꯑꯥ ꯈꯣꯏꯗꯤ ꯆꯥꯔꯦ
ꯀꯩ ꯏꯟꯁꯥꯡ ꯆꯥꯔꯒꯦ ꯁꯟꯗꯦꯒꯤ
ꯌꯥꯝ ꯀꯟꯅ ꯍꯥꯎꯕ ꯑꯣꯏꯈꯤꯦꯗ ꯉꯁꯤꯗꯤ ꯖꯁ ꯆꯝꯊꯣꯡ ꯑꯣꯏꯅ ꯇꯧꯔꯤꯅꯦ
ꯀꯥꯂꯦꯟꯗꯗꯤ ꯑꯗꯨꯅ ꯍꯥꯎꯕꯅꯤ
ꯇꯨꯝꯕꯁꯦ ꯐꯖꯅ ꯇꯨꯝꯍꯧꯗꯕꯅꯤꯅꯀꯣ ꯑꯁ ꯊꯥꯎ ꯅꯨꯡ ꯀꯩꯀꯥ ꯁꯥꯅꯤꯡꯕ ꯐꯥꯎꯗꯣꯏꯅꯦ
ꯆꯨꯝꯃꯦ
ꯑꯗꯨꯃꯥꯏꯅ ꯇꯧꯋꯦꯕ
ꯍꯣꯏ ꯀꯩꯗꯧꯔꯤꯒꯦ ꯍꯧꯖꯤꯛꯄꯣ
ꯑꯁ ꯍꯧꯖꯤꯛꯇꯤ ꯀꯩꯁꯨ ꯇꯧꯗꯦꯗ ꯁꯨꯝ ꯆꯥꯛꯆꯥ ꯊꯣꯛ ꯑ ꯒꯂꯩ
ꯎꯝ ꯉꯁꯤꯗꯤ ꯀꯩ ꯀꯩ ꯀꯗꯥꯏ ꯀꯗꯥꯏ ꯀꯣꯏꯔꯨꯒꯗꯕ
ꯉꯁꯤꯁꯦ ꯑꯁ ꯈꯪꯒꯦꯗꯀꯥꯏ ꯆꯠꯁꯤ꯭ꯔ ꯂꯩꯀꯥꯏꯒꯤ ꯂꯩꯀꯥꯏꯒꯤ ꯃꯤꯁꯤꯡ ꯄ꯭ꯔꯣꯇꯦꯁꯇꯤ ꯇꯧꯁꯤ ꯍꯥꯏꯅꯗꯤ ꯍꯥꯏꯑ ꯑꯗꯨ ꯑꯁ ꯊꯣꯛꯄꯨ ꯇꯟꯕꯨ ꯇꯜꯂꯤꯅꯤ
ꯁꯥꯗ꯭ꯔꯣ ꯅꯨꯡꯁꯥ ꯊꯣꯛꯇ꯭ꯔꯣ
ꯑꯁ ꯐꯁꯟ ꯁꯥꯏꯅꯦ
ꯑꯩꯈꯣꯏꯗꯤ ꯅꯣꯡ ꯑꯃꯨꯛꯆꯨ ꯅꯨꯡꯁꯥ ꯑꯃꯨꯛ ꯊꯣꯛ ꯁꯥꯟꯅꯔꯒ ꯂꯩꯔꯦ ꯑꯣꯛ ꯑꯣꯟ ꯁꯥꯟꯅꯔ ꯂꯩꯔꯦ
ꯑꯣ ꯑꯁ ꯑꯩꯈꯣꯏꯁꯨ ꯁꯥꯕꯁꯤ ꯁꯥꯕꯒꯤ ꯆꯥꯡꯁꯤꯗꯤ ꯑꯁ ꯂꯣꯏꯈ꯭ꯔꯖꯅꯤ
ꯍꯧꯖꯤꯛꯄꯨꯗꯤ ꯁꯥꯗꯣꯛꯑꯦ ꯑꯩꯈꯣꯏꯁꯨ
ꯅꯅꯥꯎꯅꯨꯄꯤ ꯅꯅꯥꯎꯅꯨꯄꯤꯗꯣ ꯑꯩꯒꯤ ꯃꯔꯨꯞ ꯑꯣꯏꯔ ꯂꯩꯔꯝꯃꯤꯅꯦ
ꯆꯦꯡꯒꯤ ꯔꯣ ꯍ ꯍ
ꯈꯪꯍꯧꯗꯅ ꯅꯪ ꯑꯩꯈꯣꯏ ꯑꯩꯒꯤ ꯃꯔꯨꯞ ꯑꯣꯏ ꯂꯩꯔꯝꯕ ꯋꯥꯅꯤꯗ
ꯎꯝ ꯑꯗꯨꯅꯦ ꯊꯤꯒꯠꯂꯗꯤ ꯈꯪꯅꯕ ꯉꯥꯛꯇꯅꯦꯗꯣ
ꯃꯥꯅꯦ ꯃꯥꯅꯦ
ꯕꯒꯤꯅꯤꯅꯦ ꯑꯩꯈꯣꯏꯅ
ꯁꯛꯇ ꯍꯥꯏꯐꯦꯠꯇꯗꯤ ꯃꯥꯅꯤꯕꯅꯕꯀꯣ ꯅꯪꯒꯤ ꯗꯤꯄꯤꯗ ꯊꯝꯕꯗꯨꯒ ꯑꯩꯗ ꯁꯤ
ꯃꯥꯒꯤ ꯃꯥ ꯃ ꯆꯦꯒꯨꯝꯕ ꯑꯣꯏꯕ꯭ꯔꯥ ꯅꯠꯇ꯭ꯔꯒ ꯃꯥꯒꯤ ꯃꯅꯥꯎꯨꯄꯤꯒꯨꯝꯕ ꯑꯣꯏꯖ ꯑꯣꯏꯕ꯭ꯔꯥ ꯍꯥꯏꯅ ꯈꯟꯕꯅꯦꯕ ꯑꯗꯨ ꯃꯆꯦꯅꯤ ꯍꯥꯏꯕ ꯋꯥꯅꯤ
ꯍ ꯃꯥꯟꯅꯕꯅꯦ ꯏꯆꯤꯟ ꯏꯅꯥꯎꯅꯤꯅ
ꯎꯝ ꯁꯛꯁꯦ ꯑꯗꯨꯝ ꯃꯥꯟꯅꯕ ꯌꯥꯝ ꯃꯥꯟꯅꯕꯀꯣꯕꯥꯅꯤ
ꯎꯝ
ꯅꯅꯥ ꯅꯨꯄꯤꯁꯨ ꯑꯣꯖꯥ ꯑꯣꯖꯥ ꯑꯣꯏꯔꯝꯃꯦꯗꯅ
ꯑꯣꯏ ꯑꯦ
ꯑꯩꯅ ꯅꯪꯗꯣ ꯃꯤ ꯑꯉꯥꯡꯁꯤꯡꯗꯤ ꯃꯔꯛ ꯃꯔꯛꯇꯗꯤ ꯐꯨꯕ꯭ꯔꯥ ꯍꯥꯏꯅ ꯑꯩꯅ ꯍꯪꯕ ꯅꯠꯇ꯭ꯔꯒ ꯑꯣꯖꯥ ꯁꯥꯇ꯭ꯔ ꯑꯩꯈꯣꯏꯅ ꯑꯣꯖꯥꯕꯨ ꯆꯥꯏꯕꯤꯕ ꯀꯥꯡꯕꯨꯗ꯭ꯔꯣ ꯍꯥꯏꯕ ꯑꯁ ꯑꯩꯗꯤ ꯐꯖꯅ ꯐ ꯐꯨꯑꯦ ꯍꯥꯏ
ꯑ
ꯁꯥꯊꯤꯗꯤ ꯁꯥꯊꯤꯕ ꯖꯥꯅꯤꯍꯦ
ꯈꯪꯗꯦ ꯀꯃꯥꯏꯅ ꯇꯧꯔꯝꯗꯣꯏꯅꯣ ꯋꯥꯗꯤ ꯄꯥꯛ ꯉꯥꯡꯗꯅ
ꯑꯩ ꯋꯥ ꯋꯥ ꯉꯥꯡꯗꯕꯒꯤ ꯋꯥꯗꯤ ꯐꯖꯅ ꯉꯥꯡꯍꯦ ꯑꯩꯈꯣꯏ ꯑꯩꯈꯣꯏꯒꯤ ꯈꯔ ꯀꯩꯅꯣ ꯃꯇꯝꯗꯗꯤ
ꯑꯣ ꯌꯨꯝꯗꯗꯤ ꯈꯪꯗꯦ ꯉꯥꯡꯗꯦ ꯏ ꯏꯉꯥꯡ ꯉꯥꯡꯗꯦ
ꯑꯈꫭꯏ ꯑꯈꫭꯏ ꯇꯤꯟꯅꯕ ꯃꯇꯝꯗꯗꯤ ꯑꯩꯁ ꯄꯨꯔꯥ ꯔꯦꯗꯤꯑꯣ ꯇꯥꯏꯞꯇ ꯇꯧꯕꯅꯤꯅꯦ
ꯑꯗꯨꯃꯥꯏ ꯇꯧꯔꯗꯤ ꯐꯩꯌꯦ
ꯋꯥ ꯋꯥ ꯌꯥꯝ ꯉꯥꯡꯒꯟꯒꯗꯕꯅꯦ ꯋꯥ ꯋꯥ ꯄꯥꯛ ꯉꯥꯡꯒꯟꯗꯕ ꯃꯤꯁꯤꯡꯁꯦ ꯃꯤꯅ ꯌꯦꯡꯕꯗ ꯃꯥ ꯀꯩꯅꯣꯝ ꯁꯣꯏꯕ ꯖꯥꯠꯂꯥ ꯍꯥꯏꯅ ꯈꯜꯂꯦꯕꯀꯣ
ꯃꯥꯅꯤ
ꯑꯗꯨꯃꯥꯏꯅ ꯑꯣꯏꯌꯦꯕ
ꯃꯥꯅꯦ ꯅꯪꯁꯨ ꯉꯥꯡꯕ꯭ꯔꯣ ꯌꯥꯝꯅ
ꯉꯥꯡꯉꯦ ꯐꯖꯅ ꯉꯥꯡꯉꯤꯅꯦ
ꯐꯩ ꯐꯩ ꯂꯩꯔ ꯆꯤꯜ ꯂꯩꯔꯕꯅꯤꯅ ꯉꯥꯡꯒꯗꯝꯅꯦ
ꯃꯥꯅꯦ ꯃꯥꯅꯦ ꯋꯥ ꯌꯥꯝ ꯉꯥꯡꯃꯟꯕꯒꯤ ꯋꯥ ꯌꯥꯝ ꯉꯥꯡꯃꯟꯕꯒꯤꯔ ꯏꯁꯥꯁꯤ ꯌꯥꯝ ꯀꯪꯈ꯭ꯔꯦꯅꯦ ꯀꯪꯊꯔꯦꯅꯦ
ꯇꯧꯋꯦ ꯍꯥꯏꯌꯦ ꯋꯥ ꯌꯥꯝ ꯉꯥꯡꯕ ꯃꯤꯁꯦ ꯃꯌꯦꯡ ꯌꯥꯝ ꯇꯥꯏꯌꯦꯅ
ꯎꯝ ꯅꯣꯏꯒꯤ ꯑꯩꯅ ꯃꯦꯇ꯭ꯔꯤꯛ ꯊꯥꯔꯝꯗꯥꯏꯗ ꯅꯣꯏ ꯈꯨꯟꯗ ꯂꯩꯅꯦ ꯑꯩ ꯊꯥ ꯑꯅꯤ ꯊꯥ ꯊꯥ ꯑꯅꯤ ꯅꯣꯏꯒꯤ ꯌꯨꯝ ꯃꯊꯛꯇ ꯑꯩ ꯂꯩꯔꯝꯕꯅꯤꯅꯦ
ꯀꯅꯥꯒꯤ ꯃꯊꯛꯇ
ꯅꯣꯏꯒꯤ ꯌꯨꯝ ꯃꯊꯛꯇ ꯂꯩꯕ ꯒ꯭ꯔꯥꯎꯟ ꯒ꯭ꯔꯥꯎꯟꯗꯒꯤ ꯆꯪꯕꯗꯣ
ꯑꯧ
ꯒ꯭ꯔꯥꯎꯟꯒꯤ ꯍꯦꯛ ꯆꯪꯕꯗ ꯍꯅꯨꯕꯤ ꯑꯃ ꯂꯩꯕꯗꯣ
ꯑꯁ ꯈꯪꯗ꯭ꯔꯦꯗ
ꯍꯥꯅꯨꯕꯤ ꯍꯥꯅꯨꯕꯤ ꯃꯊꯟꯗ ꯂꯩꯕ ꯑꯃ ꯂꯩꯗꯅ
ꯑꯣ ꯑꯣ ꯑꯣ ꯑꯣ
ꯑꯗꯨꯗ ꯑꯩ ꯑꯩ ꯂꯩꯔꯝꯕꯅꯤꯅꯦ
ꯔꯦꯟꯗ ꯔꯦꯟ ꯑꯣ ꯌꯥꯝ ꯅꯛꯅ ꯈꯪꯍꯧꯗ꯭ꯔꯦꯅꯦ
ꯑꯥ ꯑꯗꯨꯅꯦ ꯑꯩ ꯇꯠ ꯊꯥ ꯑꯅꯤ ꯈꯛꯇꯅꯤꯗ
ꯑꯣ ꯅꯣꯏ ꯂꯩ ꯃꯇꯝꯗ ꯑꯩꯗꯤ ꯌꯨꯝꯗꯁꯨ ꯂꯩꯔꯝꯃꯣꯏ ꯄꯥꯛꯅ ꯂꯩꯇꯦ ꯌꯨꯝꯗ ꯑꯗꯨꯒꯤ ꯊꯦꯡꯅꯍꯧꯗꯕ ꯑꯣꯏꯔꯝꯃꯅꯤ
ꯑꯣ ꯇꯨ ꯊꯥꯎꯖꯟ ꯅꯥꯏꯟꯇꯤꯟꯒꯤ ꯋꯥꯔꯤꯅꯦ ꯑꯩ ꯇꯧꯔꯤꯖꯦ
ꯑꯣ ꯂꯩꯇ꯭ꯔꯦ ꯑꯩ
ꯎꯝ
ꯌꯨꯝꯗ ꯈꯨꯟꯗ ꯄꯥꯛ ꯆꯠꯇꯦ ꯂꯥꯛꯇꯦꯕ ꯀꯨꯝꯍꯩ ꯃꯇꯝꯗ ꯒꯨꯝꯕ ꯈꯛꯇꯪ ꯂꯥꯛꯑꯦ
ꯑꯣ ꯀꯨꯝꯍꯩꯗꯗꯤ ꯏꯟꯇꯔꯦꯁ ꯌꯥꯝ ꯂꯩꯕ ꯃꯥꯜꯂꯦꯀꯣ
ꯂꯩ ꯑꯗꯨꯕꯨꯗꯤ ꯅꯨꯡꯉꯥꯏꯕ ꯃꯈꯜ ꯑꯃꯅꯤ ꯀꯩꯅꯣ ꯃꯗꯨ ꯌꯥꯎꯗ꯭ꯔꯒꯗꯤ ꯄꯨꯟꯁꯤꯁꯦ ꯃꯍꯥꯎ ꯊꫭꯛ ꯊꯣꯛꯇꯣꯏꯅꯦ ꯏꯕꯨꯡꯉꯣ ꯅꯪꯕꯣ
ꯃꯥꯅꯦ ꯃꯥꯅꯤ ꯑꯁ ꯅꯣꯏ ꯈꯨꯟꯒꯤ ꯃꯤꯁꯤꯡ ꯑꯁ ꯑꯩ ꯑꯩꯈꯣꯏꯒꯤ ꯑꯩꯒꯤ ꯃꯔꯨꯞ ꯑꯩꯈꯣꯏꯒꯤ ꯕꯦꯠꯁ ꯌꯥꯝ ꯂꯩꯈ꯭ꯔꯦ ꯑꯩ ꯌꯥꯝ ꯈꯪꯅꯕ ꯂꯩ ꯅꯨꯄꯤꯗ ꯑꯣꯏꯔꯣ ꯅꯨꯄꯥꯗ ꯑꯣꯏꯔꯣ ꯑꯩꯈꯣꯏꯒꯤ ꯂꯦꯡꯒꯥꯗ ꯑꯌꯥꯝꯕ ꯑꯩ ꯈꯪꯉꯤꯀꯣ
ꯑꯣ ꯑꯩꯗꯤ ꯈꯪꯗꯦ
ꯅꯣꯏ ꯅꯪꯒꯤ ꯌꯨꯝ ꯍꯦꯛ ꯃꯊꯛꯇ ꯏꯇꯥꯎ ꯑꯃ ꯃꯆꯦ ꯌꯥꯝꯕꯗꯣ
ꯇ ꯑꯣ ꯑꯣ ꯑꯣ ꯑꯣ
ꯑꯗꯨꯗꯁꯨ ꯑꯩꯗꯤ ꯑꯩ ꯃꯔꯛ ꯃꯔꯛꯗ ꯀꯣꯏꯔꯛꯄꯅꯤ
ꯑꯣ ꯑꯗꯨꯗꯤ ꯅꯣꯏ ꯎꯔꯗꯤ ꯈꯪꯉꯅꯤꯗ ꯑꯩꯅ ꯅꯣꯏꯒꯤ ꯁꯛꯇꯣ ꯎꯔꯒꯗꯤ
ꯈꯪꯉꯝꯕ ꯌꯥꯏ ꯑꯗꯨꯒꯤ ꯄꯔꯦꯡꯗꯀꯣ ꯁꯣꯔꯣꯛꯇꯒꯤ ꯑꯗꯨꯒꯤ ꯄꯔꯦꯡ ꯁꯨꯝ ꯃꯊꯛ ꯇꯥꯕꯗ ꯑꯩꯈꯣꯏ ꯈꯪꯅꯕ ꯈꯪꯅꯕ ꯈꯛꯇ ꯂꯩꯔꯤꯅꯤ
ꯑꯣ ꯌꯥꯝ ꯀꯣꯏꯔꯝꯃꯤꯖꯥꯠꯅꯤꯅꯦ ꯅꯪꯗꯤ ꯑꯗꯨꯗꯤ ꯂꯩꯀꯥꯏ
ꯑꯁ ꯀꯣꯏꯗꯔꯗꯤ ꯁꯤ ꯅꯛꯗ ꯂꯩꯔꯒ ꯍꯣꯏ ꯃꯔꯨꯞ ꯀꯥꯡꯕꯨꯗ ꯀꯩꯀꯩ ꯇꯧꯕꯥ ꯍꯥꯏꯕ
ꯑꯩꯐꯥꯎ ꯌꯨꯝ ꯃꯐꯝ ꯈꯪꯗꯕ ꯂꯩꯔꯤ ꯑꯩꯈꯣꯏ ꯈꯨꯟꯗ
ꯑꯁ ꯑꯗꯨꯗꯤ ꯅꯪꯁꯦ ꯌꯨꯝꯗ ꯊꯣꯛꯂꯛꯄ ꯊꯣꯛꯂꯛꯑꯁꯨ ꯃꯄꯥꯟ ꯍꯦꯛ ꯊꯣꯛꯍꯟꯗꯕꯒꯤ ꯑꯣꯏꯔꯝꯃꯤꯅꯦ
ꯃꯄꯥꯟꯂꯗ ꯀꯥꯂꯦꯟꯗ ꯀꯥꯂꯦꯟꯗ ꯀꯥꯂꯦꯟ ꯁꯨꯇꯤ ꯄꯤꯔꯦ ꯈꯨꯠꯁꯥ ꯍꯥꯏꯔꯦꯗꯅ
ꯅꯣꯏꯔꯣꯝꯒꯤ ꯅꯣꯏꯔꯣꯝꯒꯤ ꯈꯨꯠꯁꯥꯁꯨ ꯃꯑꯣꯡ ꯑꯃꯅꯤꯀꯣ
ꯑꯪ ꯑꯗꯨꯒꯤ ꯊꯣꯛꯅꯤꯡꯗꯦ
ꯆꯍꯤ ꯇꯔꯥ ꯍꯧꯒꯠ ꯑꯗꯨꯗ ꯑꯩꯁꯨ ꯀꯩꯅꯣ ꯑꯩ ꯂꯥꯏꯔꯤꯛ ꯇꯝꯕꯗ ꯗꯒꯤ ꯍꯧꯋꯦꯕꯀꯣ ꯑꯁ ꯑꯗꯨꯒꯤ ꯁꯥꯕꯒꯤ ꯆꯥꯡꯁꯤꯗꯤ ꯕ ꯑꯁ ꯂꯣꯏꯔꯦ
ꯃꯥꯟꯅꯗꯕꯅꯦ ꯁꯥꯔ ꯃꯐꯝꯗꯣ ꯁꯥꯔꯕꯅꯤꯅ ꯃꯤꯁꯤꯡꯁꯨ ꯌꯥꯝ ꯁꯥꯕꯅꯦ
ꯎ ꯃꯤꯁꯤꯡꯕꯨꯗꯤ ꯃꯤꯁꯤꯡꯕꯨꯗꯤ ꯁꯥꯕ꯭ꯔꯥ ꯁꯥꯗꯕ꯭ꯔꯥ ꯍꯥꯏꯕꯗꯨꯗꯤ ꯑꯩꯗꯤ ꯐꯖꯅ ꯈꯪꯍꯧꯗ꯭ꯔꯦ
ꯃꯤꯁꯤꯡꯒꯤ ꯃꯤꯍꯨꯟ ꯃꯤꯍꯨꯟꯗꯣ ꯃꯤꯍꯨꯟꯗꯨꯁꯨ ꯌꯥꯝ ꯁꯥꯟꯅꯕꯅꯦ
ꯑꯣ ꯅꯪ ꯅꯪꯒꯤ ꯌꯨꯝꯗ ꯅꯪꯒꯤ ꯌꯨꯝꯗꯁꯨ ꯑꯩ ꯀꯣꯏꯔꯛꯄꯅꯤꯅꯦ ꯅꯣꯏ ꯂꯩꯗꯕꯒꯤ ꯑꯣꯏꯔꯝꯅꯤ
ꯂꯩꯗꯕꯩ ꯑꯣꯏꯔꯝꯃꯅꯤ ꯑꯩ ꯈꯪꯗ꯭ꯔꯦ ꯂꯩꯔꯗꯤ ꯂꯥꯛꯑꯗꯤ ꯈꯪꯒꯅꯦꯕ
ꯏꯅꯥꯎ ꯅꯨꯄꯤꯒ ꯑꯩꯈꯣꯏ ꯃꯔꯛ ꯃꯔꯛꯇ ꯄꯨꯟꯕꯒꯤꯀꯣ ꯑꯗꯨꯗ ꯑꯩꯈꯣꯏ ꯃꯔꯨꯞ ꯀꯥꯡꯕꯨ ꯍꯧꯔꯒ ꯁꯨꯝ ꯀꯣꯏꯕ ꯆꯠꯂꯦꯕ
ꯀꯅꯥ ꯀꯅꯥꯅꯣꯗꯤ ꯈꯪꯗꯦ ꯀꯔꯤ ꯀꯔꯤꯅꯣ ꯅꯨꯡꯗꯥꯡ ꯅꯨꯡꯗꯥꯡꯗꯒ ꯕꯔꯕꯤꯀ꯭ꯌꯨ ꯀꯩ ꯆꯥꯗꯅ ꯈꯣꯠꯇꯅ ꯀꯩ ꯀꯩꯅꯣꯗꯤ ꯌꯥꯝ ꯇꯧꯔꯝꯕ ꯃꯇꯥꯡ ꯑꯃ ꯂꯩꯌꯦ ꯅꯤꯡꯊꯝꯊꯥꯗ ꯃꯥꯜꯂꯦ ꯑꯗꯨꯗꯤ
ꯍꯣꯏ ꯋꯤꯟꯇꯔ ꯃꯇꯝꯗꯅꯤ ꯑꯗꯨ ꯕꯔꯕꯤ ꯀ꯭ꯌꯨꯒꯨꯝꯕ ꯆꯥꯕ ꯈꯠꯕꯗꯤ ꯑꯗꯨꯝ ꯀꯩꯁꯨ ꯇꯧꯗꯣꯏꯗ ꯍꯣꯏ ꯀꯥꯡꯕꯨꯅꯁꯨ ꯍꯥꯏꯌꯦꯕꯀꯣ ꯃꯔꯨꯞ ꯈꯣꯏ ꯑꯁꯣꯝ ꯑꯩꯈꯣꯏ ꯁ꯭ꯀꯨꯜ ꯔꯣꯝꯒꯤ ꯁ꯭ꯀꯨꯜ ꯔꯣꯝꯒꯤ ꯃꯤꯁꯤꯡꯗꯨꯁꯨ ꯑꯗꯨꯗꯒꯤ ꯑꯩꯒꯤ ꯌꯥꯝ ꯃꯤ ꯐ꯭ꯔꯦꯟ ꯃꯌꯥꯝ ꯂꯩꯕ ꯑꯗꯨꯒꯤ ꯃꯣꯏꯔꯣꯝꯗ ꯀꯣꯏꯕ ꯆꯠꯁꯤ ꯍꯥꯏꯅꯀꯣ ꯑꯗꯨꯝ ꯑꯩ ꯍꯥꯟꯅ ꯕꯣꯔꯗꯤꯡ ꯃꯇꯝꯗꯒꯤꯀꯣ ꯃꯔꯛ ꯃꯔꯛꯇ ꯇꯨꯏꯁꯟ ꯆꯠꯄ ꯇꯨꯏꯁꯟ ꯑꯩꯈꯣꯏꯗꯤ ꯑꯌꯨꯛꯇ ꯆꯠꯂꯦꯕꯀꯣ ꯇꯨꯏꯁꯟ ꯆꯠꯄꯗ ꯍꯞꯇꯥ ꯑꯃ ꯍꯇꯥ ꯆꯨꯞꯄ ꯍꯣꯏ ꯇꯨꯏꯁꯟ ꯆꯠꯇꯕꯤꯗ ꯁꯨꯝ ꯑꯗꯨꯔꯣꯝꯗ ꯀꯣꯏꯕ ꯆꯠꯄꯅꯤꯅꯦ
ꯑꯣ ꯉꯥꯎꯁꯤꯟꯅꯔꯤꯕ
ꯉꯣꯠꯁꯤꯟꯅꯔꯨꯕ ꯍꯥꯏꯇꯥꯔꯦꯅꯦ ꯑꯗꯨꯣ ꯂꯥꯁ ꯑꯩꯈꯣꯏꯗꯤ ꯑꯣꯖꯥ ꯑꯩꯈꯣꯏꯒꯤ ꯑꯣꯖꯥꯗꯨꯅ ꯄ꯭ꯔꯤꯟꯁꯤꯄꯥꯜꯗ ꯄꯥꯎ ꯄꯤꯔꯛ ꯄꯤꯔꯝꯗꯧ ꯃꯥꯟꯗꯦ ꯍꯥꯏꯅ ꯑꯗꯨ ꯁꯤꯝꯄꯜꯗ ꯂꯩꯕꯀꯣ ꯑꯗꯨꯅ
ꯎꯝ
ꯅꯣꯏ ꯄꯤꯔꯝ ꯕꯖꯥꯅꯤ ꯅꯣꯏ ꯀꯥꯡꯕꯨꯗꯣ ꯀꯩꯅꯣ ꯕꯣꯔꯗꯤꯡ ꯀꯥꯡꯕꯨꯁꯦ ꯍꯟꯗꯛ ꯇꯨꯏꯁꯟ ꯁꯨꯛꯂꯥꯡ ꯂꯥꯛꯇꯦꯅꯦ ꯀꯃꯥꯏꯅ ꯇꯧꯖꯠꯂ ꯍꯥꯏꯅ ꯍꯥꯏꯕ ꯑ ꯍꯣꯏꯠ ꯅꯨꯡꯇꯤꯒꯤ ꯃꯣꯏꯗꯤ ꯆꯠꯂꯤꯅꯦ ꯍꯥꯏꯅ ꯊꯤꯒꯠꯂꯨꯕꯗ ꯈꯣꯏꯕꯨ ꯇꯣꯉꯥꯟꯅ ꯀꯥꯎꯊꯣꯛꯑꯦꯕꯀꯣ ꯄ꯭ꯔꯤꯟꯁꯤꯄꯥꯜ ꯑꯣꯐꯤꯁꯇ ꯅꯣꯏ ꯅꯣꯏ ꯀꯥꯏ ꯀꯥꯏ ꯀꯗꯥꯏ ꯀꯗꯥꯏ ꯆꯠꯄ꯭ꯔꯥ ꯍꯥꯏꯅ ꯑꯁ ꯁꯥꯔ ꯑꯩꯈꯣꯏꯗꯤ ꯍꯟꯗꯛ ꯁꯤꯂꯦꯕꯁ ꯑꯅꯧꯕ ꯍꯧꯕꯅꯤꯅ ꯇꯨꯏꯁꯟ ꯐꯖꯅ ꯆꯠꯂꯤꯅꯤ ꯍꯥꯏꯅ ꯈꯨꯝꯕꯒꯣ ꯑꯩꯅ ꯑꯁ ꯑꯗꯨꯗꯗꯤ
ꯅꯨꯡꯉꯥꯏꯔꯤꯍꯦ ꯃꯥꯅ ꯍꯧꯖꯤꯛ ꯅꯪ ꯅꯣꯏꯅ ꯀꯩꯅꯣ ꯆꯤꯟ ꯌꯥꯝ ꯊꯤꯔꯤꯁꯦ ꯍꯥꯏꯅ ꯍꯥꯏꯔꯒ ꯆꯍꯤ ꯇꯔꯥ ꯇꯔꯥ ꯑꯩꯈꯣꯏꯕꯨ ꯌꯥꯜꯂꯤ ꯌꯦꯟꯕꯤꯔꯦꯕꯀꯣ
ꯐꯖꯔꯦꯅꯦ
ꯑꯗꯨ ꯑꯗꯨ ꯃꯊꯥꯡꯗꯗꯤ ꯆꯠꯕꯨ ꯆꯠꯂꯗꯤ ꯇꯨꯏꯁꯟ ꯍꯣꯜ ꯌꯥꯎꯗ꯭ꯔꯗꯤ ꯁꯨꯞꯍꯟ ꯍꯜꯂꯛꯇ꯭ꯔꯦ
ꯄꯔꯥ ꯑꯃ ꯐꯪꯒ꯭ꯔꯦꯕ ꯅꯨꯃꯤꯠ
ꯄꯔꯥ ꯄꯔꯥ ꯐꯪꯈ꯭ꯔꯦ ꯑꯗꯨꯁꯨ ꯑꯗꯨꯁꯨ ꯍꯥꯞꯄꯦꯟ ꯈꯛꯇ ꯁꯦꯠꯄ ꯃꯇꯝꯗꯀꯣ ꯇꯔꯥ ꯇꯔꯥ ꯄꯤꯕ ꯍꯥꯏꯁꯦ ꯑꯁ ꯐꯥꯒꯤ ꯅꯠꯇꯦꯍꯦ ꯆꯩꯁꯦ ꯆꯥꯕꯁꯦ ꯄꯦꯟꯗꯤ ꯄꯦꯟꯖꯈ꯭ꯔꯖꯥꯠꯅꯤ ꯕꯣꯔꯗꯤꯡ ꯂꯩꯕ ꯃꯇꯝꯗ
ꯍꯦꯜꯂꯗꯤ ꯑꯗꯨꯝ ꯆꯥ ꯇꯥꯕꯅꯤꯅꯦ ꯂꯝꯗꯨꯕꯨ ꯍꯦꯜꯂꯒꯗꯤ
ꯈꯣꯏꯕꯨ ꯄ꯭ꯔꯤꯟ ꯑꯩꯈꯣꯏꯒꯤ ꯄ꯭ꯔꯤꯟꯁꯤꯄꯥꯜꯗꯨꯁꯨ ꯀꯩꯅꯣ ꯏꯟꯚꯦꯁꯇꯤꯒꯦꯠ ꯇꯧꯕꯁꯤ ꯌꯥꯝ ꯍꯩꯔꯝꯃꯦꯕꯀꯣ ꯃꯥꯅ ꯍꯦꯛꯇ ꯂꯣꯠꯀꯦ ꯂꯣꯠꯀꯦ ꯇꯧꯔꯁꯨ ꯃꯥꯒꯤ ꯈꯨꯍꯪꯗꯨꯅ ꯁꯨꯡꯉꯝ ꯉꯝꯗꯕ ꯁꯨꯡꯉꯝ ꯉꯝꯗꯕꯀꯣ ꯑꯗꯨꯒꯤ
ꯅꯨꯡꯁꯤꯕꯒꯤꯅꯤꯅꯦ ꯑꯗꯣ ꯅꯨꯡꯁꯤꯕꯒꯤ ꯊꯤꯒꯠꯄꯤ ꯊꯤꯒꯠꯄꯤꯔꯤꯕꯅꯤꯅꯦ
ꯃꯥꯟꯅꯦ ꯃꯥꯟꯅꯦ ꯏꯃꯥ ꯏꯄꯥꯗ ꯐꯥꯎꯕ ꯏꯃꯥ ꯏꯃꯥ ꯏꯄꯥꯗꯐꯥꯎ ꯐꯖꯅ ꯔꯤꯄꯣꯔꯠ ꯇꯧꯗꯤ ꯇꯧꯕꯖꯥꯠꯅꯤꯍꯦ ꯑꯩꯅ ꯁꯨ ꯇꯤꯒꯨꯝꯕ ꯍꯦꯛ ꯊꯣꯛꯂꯛꯀꯥꯟꯁ ꯅꯪꯁꯨ ꯌꯥꯝ ꯂꯥꯡꯉꯤ ꯍꯥꯏꯕ ꯄꯥꯎ ꯇꯥꯏꯀꯣ ꯇꯝꯅꯤꯡꯉꯗꯤ ꯀꯨ ꯀꯨꯏꯅ ꯂꯥꯏꯔꯤꯛ ꯇꯥꯅꯤꯡꯉꯗꯤ ꯗꯤ ꯑꯗꯨꯒꯨꯝꯕ ꯋꯥꯈꯜ ꯑꯗꯨꯒꯨꯝꯕ ꯀꯩꯅꯣ ꯑꯗꯨꯒꯨꯝꯕ ꯊꯕꯛꯇꯣ ꯂꯦꯞꯄꯣꯀꯣ ꯂꯦꯞꯄꯣꯀꯣ ꯍꯥꯏ
ꯎꯝ
ꯀꯩꯅꯣ ꯅꯪ ꯍꯥꯟꯅ ꯁ ꯁꯨꯃꯥꯏꯅ ꯁꯨꯇꯧ ꯇꯧꯔꯝꯗꯦ ꯃꯊꯛ ꯁ꯭ꯀꯨꯜꯗ ꯀꯥꯔꯝꯕ ꯃꯇꯝꯗ ꯑꯗꯨꯕꯨ ꯍꯟꯗꯛ ꯁꯤꯅ ꯅꯪ ꯄꯥꯈꯪ ꯐ ꯐꯥꯖꯜꯂꯦ ꯍꯥꯏꯅ ꯅꯪ ꯉꯥꯎꯁꯟꯅꯕ ꯍꯧꯔꯕ ꯍꯥꯏꯅꯀꯣ ꯑꯗꯨꯗꯤ ꯈꯨꯝꯗ꯭ꯔꯦꯍꯦ ꯑꯩꯁꯦ ꯀꯥꯏꯗꯩ ꯑꯁ ꯃꯔꯛꯇ ꯌꯨꯝ ꯆꯠꯄ ꯃꯇꯝꯗ ꯆꯥꯛ ꯆꯥꯕ ꯌꯥꯗꯦꯅꯦ ꯆꯥꯛ ꯆꯥꯕ ꯐꯖꯅ ꯊꯤꯕ ꯍꯧꯔꯦꯕꯀꯣ ꯑꯗꯨ ꯑꯣꯏꯔꯗꯤ ꯃꯣꯏ ꯆꯥꯕ ꯃꯇꯝꯗ ꯑꯩ ꯆꯪꯂꯩꯕ ꯀꯩ ꯀꯩꯅꯣ ꯇꯧꯕ ꯁꯥꯖꯤꯜꯂꯒ
ꯑ ꯑ ꯑ ꯑ ꯀꯗꯔꯗꯣ
ꯅꯪ ꯍꯥꯟꯅ ꯆꯥꯔꯣ ꯑꯩ ꯆꯥꯅꯤꯡꯗꯦ ꯍꯥꯏꯅꯀꯣ ꯃꯣꯏꯅ ꯍꯦꯛ ꯂꯣꯏꯊꯣꯛꯈꯤꯕ ꯃꯇꯝꯗ ꯑꯩ ꯃꯨꯛ ꯆꯪꯉꯒ ꯆꯥꯕ
ꯀꯗꯔꯗꯤ ꯀꯗꯔꯗꯤ ꯂꯥꯏꯗꯦꯅꯦ
ꯌꯨꯝꯗ ꯑꯩꯅ ꯑꯩꯅ ꯈ꯭ꯋꯥꯏꯗꯒꯤ ꯅꯨꯄꯥꯗ ꯑꯩꯅ ꯑꯣꯏꯀꯣ
ꯑꯥ
ꯏꯌꯥꯝꯕꯁꯤꯡꯁꯨ ꯀꯟꯅ ꯍꯥꯏꯗꯦꯕ ꯑꯩꯕꯨ ꯅꯨꯡꯁꯤꯕꯤꯕꯗꯣ ꯏꯃꯥ ꯏꯄꯥꯅ ꯀꯩ ꯆ ꯀꯩ ꯆ ꯀꯟꯅ ꯆꯩꯔꯁꯨ ꯑꯁ ꯁꯨꯃꯥꯏꯅ ꯑꯉꯥꯡꯗ ꯆꯩꯒꯗꯕ ꯅꯠꯇꯦꯅꯦ ꯍꯥꯏꯅꯀꯣ ꯑꯩꯒꯤꯗꯃꯛꯇ ꯆꯥꯎꯊꯣꯛꯅ ꯁꯨꯃꯥꯏꯟ ꯂꯩꯕ ꯑꯁ ꯑꯗꯨꯗꯗꯤ ꯑꯗꯨꯒꯤ ꯈꯨ ꯈꯨꯅꯨꯡꯉꯥꯏꯁꯤꯗꯤꯕꯀꯣ ꯑꯃꯔꯣꯝꯗ ꯍꯥꯏꯔꯒ
ꯍꯧꯖꯤꯛꯇꯤ ꯒ꯭ꯌꯥꯟ ꯇꯥꯔꯕ꯭ꯔꯣ ꯑꯗꯨꯃꯥꯏꯟ ꯇꯧꯔꯤꯕ꯭ꯔꯣ ꯍꯧꯖꯤꯛꯁꯨ
ꯑꯩꯁ ꯍꯧꯖꯤꯛꯇꯤ ꯄꯥꯏ ꯒ꯭ꯌꯥꯟ ꯇꯥꯒ꯭ꯔꯦꯍꯦ ꯆꯍꯤ ꯃꯉꯥ ꯇꯔꯨꯛ ꯃꯃꯥꯡꯒꯤ ꯋꯥꯔꯤꯅꯤ ꯑꯩ ꯇꯧꯔꯤꯁꯦ
ꯒꯦꯟ ꯈꯛꯇ ꯅꯠꯇꯅ ꯚꯥꯞꯁꯨ ꯇꯥꯎꯀꯣ ꯑꯅꯤꯃꯛ ꯇꯥꯒ